ꯑꯣ ꯍꯥꯥꯎ
ꯇꯥꯔꯔꯕꯣ
ꯇꯥꯌꯦ ꯇꯌꯦꯦ
ꯑꯩ ꯐꯣꯟꯁꯤꯕꯨ ꯃꯌꯦꯛ ꯁꯦꯡꯉꯤꯕꯣ
ꯁꯦꯡꯉꯦ ꯀꯩꯁꯨ ꯇꯧꯗꯦ
ꯑꯣ ꯀꯩꯀꯩ ꯇꯧꯔꯤ ꯆꯥꯛ ꯀꯩꯅꯣ ꯕ꯭ꯔꯦꯛꯐꯥꯁ ꯇꯧꯔꯕꯣ
ꯕ꯭ꯔꯦꯛꯐꯥꯁ ꯀꯧ ꯇꯧꯕ ꯂꯣꯏꯗꯒꯅꯤꯌꯦ
ꯑꯣ ꯀ ꯆꯥ ꯆꯥꯔꯤ ꯆꯪꯐꯝ ꯆꯥꯔ ꯊꯥꯎ ꯆꯥꯅꯤꯡꯗꯦꯅ
ꯑꯗꯨꯅꯦ ꯑꯩꯁꯨ ꯍꯧꯖꯤꯛꯀꯥꯟ ꯄꯨ ꯄꯨꯛꯁꯤ ꯅꯨꯡ ꯅꯨꯡꯉꯥꯏꯇꯦꯅꯦ ꯀꯃꯥꯏꯅ ꯇꯧꯔꯤꯅꯣ ꯈꯪꯗꯦ
ꯑ ꯊꯥꯎ ꯆꯥꯔ ꯑꯩ ꯊꯖꯤꯤꯟꯗꯤ ꯑꯗꯨꯨꯝ ꯂꯨꯝꯃꯦꯕꯀꯣ ꯆꯥꯕ ꯃꯇꯝꯟꯗꯅ ꯆꯥꯗ꯭ꯔꯥ ꯇꯟꯅ ꯑꯀꯪꯕꯗꯣ ꯇꯟꯅ ꯑꯀꯪꯕ ꯇꯧꯔꯒ ꯈ ꯍꯥꯞꯆꯦ ꯂꯒꯥ ꯆꯝꯅ ꯁꯥꯥꯔꯦ
ꯑꯗꯨꯅ ꯐꯌꯦ ꯑꯌꯨꯛꯁꯤꯗꯤ
ꯑꯀ ꯆ ꯃꯆꯥꯥ ꯑꯃ ꯐꯕꯅꯦ
ꯑꯩꯁꯨꯗꯅꯦ ꯆꯝꯐꯨꯠ ꯀꯨꯝꯕ ꯆꯅꯥꯏꯒꯨꯝꯕ ꯑꯣꯆꯀꯨꯝꯕ ꯈꯔ ꯆꯥꯔꯒ ꯂꯦꯜꯂꯕꯅꯤ ꯑꯩꯁꯨ ꯑꯁ ꯅꯠꯇꯗꯤ ꯆꯈꯥꯎꯁꯦ ꯌꯥꯝ ꯕꯦꯔꯥ ꯌꯥꯝ ꯀꯥꯏ
ꯅꯍꯥꯟ ꯍꯧꯗꯣꯡꯗꯨꯗꯤ ꯈꯔ ꯐꯔꯕ ꯀꯃꯥꯏꯅ ꯇꯧꯔꯒꯦ ꯅꯍꯥꯟꯋꯥ ꯌꯥꯝ ꯅꯥꯏꯅ ꯇꯧꯕꯗ
ꯍꯧꯗꯣꯡꯗꯣ ꯐꯔꯦ ꯑꯗꯣ ꯉꯔꯥꯡꯗꯣ ꯈꯔ ꯅꯍꯥꯟꯗꯣ ꯑꯣꯏ ꯃꯥꯜꯂꯦ ꯈꯣꯡ ꯍꯥꯝꯕꯗ ꯏ ꯌꯥꯎꯕꯒꯤ ꯇꯥꯏꯞꯇ ꯇꯧꯕ ꯑꯗꯩꯗ ꯑꯩꯅ ꯍꯤꯗꯥꯛ ꯈꯔ ꯊꯥꯖꯤꯜꯂꯦ ꯑꯗꯣ ꯃꯣꯏꯁꯦ
ꯃꯣꯏ ꯆꯥꯕꯁꯦ ꯆꯦꯟꯖ ꯇꯧꯕꯁꯦ ꯐꯔꯛ ꯌꯥꯝ ꯇꯥꯏ ꯍꯥꯏꯌꯦꯕ ꯉꯥ ꯍꯥꯏꯗꯤ ꯃꯥꯁꯦ ꯑꯍꯟ ꯑꯣꯏꯔꯛꯄ ꯒꯤ ꯀꯩꯅꯣ ꯇꯧꯕꯅꯤ ꯍꯥꯏꯕ ꯃꯈꯣꯡ ꯍꯥꯥꯡꯕ ꯈꯣꯠꯄ ꯈꯔ ꯑꯗꯨꯝ ꯄ꯭ꯔꯣꯕ꯭ꯂꯦꯝ ꯂꯩꯔꯅꯤ ꯍꯥꯏꯕꯀꯣ
ꯑꯗꯨꯗꯨꯅ ꯆꯥꯕ ꯊꯛꯄꯗ ꯈꯤꯇꯪ ꯣꯇꯣꯟ ꯇꯧꯕꯤꯌꯨ ꯍꯥꯏꯌꯦ ꯑꯗꯨꯒ ꯑꯥꯎꯠꯁꯥꯏꯗꯠꯇ ꯊꯣꯛꯑꯒ ꯃꯥꯅ ꯎꯆꯤ ꯋꯥꯆꯤ ꯑꯣꯔ ꯀꯩꯀꯥ ꯍꯣꯟꯕ ꯆꯤꯛꯄ ꯈꯣꯠꯄ ꯇꯧꯕꯗꯁꯨ ꯏꯟꯐꯦꯛꯁꯟ ꯊꯣꯛꯄꯅꯦ ꯍꯥꯏꯕ ꯊꯤꯔꯤꯟ ꯈꯣꯠꯄ ꯑꯗꯨꯅ ꯌꯥꯔꯤꯉꯩ ꯆꯦꯛꯁꯤꯟꯅ ꯀꯩꯅꯣ ꯇꯧꯕꯤꯌꯣꯅ ꯍꯥꯏꯕ ꯍꯥꯏꯗꯤ ꯇꯨꯝꯕ ꯋꯥꯕ ꯄꯣꯠꯁꯦ ꯑꯌꯥꯝꯕ ꯄꯤꯖꯕꯅꯨꯌꯦ ꯑꯗꯨ ꯉꯥ ꯑꯣꯏꯔꯁꯨ ꯑꯗꯨꯒ ꯊꯥꯎ ꯎꯝ ꯑꯗꯨꯒ ꯊꯥꯎ ꯊꯣꯛꯄ ꯍꯟꯗꯛꯇꯣ ꯑꯩꯅꯅꯦ ꯉꯥ ꯃꯨꯀꯣꯛ ꯈꯔ ꯂꯩꯍꯧꯋꯦ
ꯎꯝ
ꯑꯗꯨ ꯉꯥ ꯃꯈꯀꯨꯗꯣꯇꯣꯠ ꯇꯣꯠꯇꯅ ꯈꯔ ꯄꯤꯖꯔꯨꯔꯦ ꯑꯗ ꯊꯥꯎ ꯊꯣꯛꯄ ꯀꯇꯥꯥꯛ ꯀꯇꯥꯛꯁꯨ ꯂꯥꯎꯕ ꯁꯨꯒꯥꯏꯔꯒ ꯄꯤꯊꯛꯄꯗꯣ ꯃꯥ ꯄꯤꯖꯕꯗꯣ ꯍꯦꯟꯅ ꯁꯣꯛꯄ ꯃꯥꯜꯂꯦꯕꯀꯣ
ꯑꯣ ꯍꯧꯖꯤꯛꯀꯥꯟꯗꯤ ꯅꯣꯡꯁꯦ ꯅꯣꯡ ꯆꯨꯕ ꯃꯇꯝꯗꯨ ꯑꯗꯨ ꯑꯣꯏꯔꯕꯅꯤꯀꯣ ꯑꯗꯣ ꯂꯧꯁꯤꯡ ꯁꯤꯡꯎꯕ ꯃꯇꯝ ꯇꯥꯏꯃꯤꯡꯗꯤ ꯑꯣꯏꯔꯛꯑꯦ ꯅꯠꯇ꯭ꯔꯥ ꯅꯣꯏꯔꯣꯝꯗꯣꯝꯗꯗꯤ ꯂꯧꯁꯤꯡꯒ ꯎꯅꯗ꯭ꯔꯣ ꯀꯃꯥꯏꯅ ꯇꯧꯒꯦ
ꯂꯧꯁꯤꯡ ꯈꯣꯏꯕ ꯈꯣꯠꯄ ꯂꯣꯏ ꯂꯣꯏꯅꯔꯦ ꯑꯗꯨꯣ ꯅꯣꯡꯁꯦ ꯈꯔ ꯋꯥꯠꯄꯩꯔꯥ ꯀꯩꯅꯣ ꯈꯪꯗꯦ ꯍꯧꯕ ꯈꯣꯠꯄ ꯑꯇꯣꯞꯄꯗꯤ ꯎꯗ꯭ꯔꯤ ꯊꯥꯔꯕ ꯍꯨꯜꯂꯒ ꯍꯨꯟꯗ꯭ꯔꯤꯕ
ꯑꯗꯨꯗꯤ ꯈꯪꯗꯦꯅꯤ
ꯖꯨꯟ ꯖꯨꯂꯥꯏꯁꯨꯋꯥꯏꯁꯤꯗꯗꯤ ꯑꯗꯨꯝ
ꯃꯆꯥ ꯃꯆꯥ ꯍꯧꯕ ꯃꯆꯥ ꯃꯆꯥ ꯍꯧꯔꯗꯕꯅꯦ ꯑꯗꯨꯒ ꯑꯥꯒꯁ ꯁꯦꯞꯇꯦꯝꯕꯔ ꯁ꯭ꯋꯥꯏꯗ ꯍꯥꯏꯗꯤ ꯂꯧ ꯄꯦꯡꯕ ꯈꯣꯠꯄ ꯑꯗꯨꯝ ꯇꯧꯅꯕꯅꯦꯕ
ꯃꯅꯤꯄꯨꯔꯗꯗꯤ ꯇꯧꯔꯤꯁꯦ ꯃꯅꯥꯕꯥꯅꯦ ꯂꯧꯕꯨꯛꯁꯦ ꯑꯃꯨꯛ ꯈꯛꯇꯪ ꯂꯧꯔꯒ ꯄꯨꯔꯥ ꯍꯥꯡꯅ ꯂꯩꯕꯅꯤꯗꯣ ꯇꯧꯔꯤꯁꯦ ꯑꯩꯈꯣꯏꯒꯤ ꯀꯩꯅꯣꯒꯤ ꯗꯕꯜ ꯀꯣ ꯑꯩ ꯉꯅ ꯂꯧ ꯎꯕ ꯂꯣꯏꯔꯒ ꯑꯩꯈꯣꯏꯒꯤ ꯏꯟꯖꯥꯡ ꯏꯟꯖꯥꯡ ꯅꯥꯄꯤ ꯊꯥꯕ ꯐꯥꯝꯗꯤ ꯌꯥꯝ ꯇꯧꯅꯔꯦ ꯐꯥꯝꯗꯤ ꯑꯌꯥꯝꯕ ꯌꯥꯝ ꯇꯧꯅꯔꯦ ꯑꯗꯨꯒ ꯂꯧꯁꯦ ꯂꯧꯄ ꯂꯣꯏꯈꯔꯕ ꯃꯇꯨꯡꯗ ꯍꯟꯖꯥꯡ ꯅꯥꯄꯤꯒ ꯊꯥꯕꯤꯔꯝꯃꯨ ꯗꯕꯜ ꯀꯒꯣꯄꯤꯡꯗ ꯅꯨꯡ ꯑꯩꯈꯣꯏꯒꯤ ꯃꯊꯪ ꯍꯦꯛ ꯑꯣꯜꯂꯛꯄꯒ ꯈꯔ ꯑꯃꯨꯛ ꯇꯧꯕ ꯃꯄꯥꯟ ꯂꯝꯗ ꯌꯥꯝ ꯇꯧꯅꯩꯌꯦꯕꯀꯣ ꯑ ꯃꯅꯤꯄꯨꯔꯗꯗꯤ ꯏꯌꯥ ꯌꯥꯗꯕ꯭ꯔꯥ ꯈꯪꯗꯦ ꯁꯤ ꯄ ꯆꯦꯛ
ꯑꯗꯣ ꯀꯩꯅꯣꯅꯦ ꯑ ꯒꯣꯕꯔꯃꯦꯟꯁꯤꯡꯁꯤ ꯒꯣꯔꯔꯃꯃꯦꯟꯅꯅꯦ ꯍꯥꯏꯗꯤ ꯑꯩꯈꯣꯏꯁꯦ ꯃꯅꯤꯄꯨꯔꯤ ꯏꯁꯤꯡ ꯃꯔꯥꯡ ꯀꯥꯏꯗꯕ ꯅꯠꯇꯦꯕ ꯇꯨꯔꯦꯟ ꯉꯥꯛꯇꯅꯦꯕ ꯂꯩꯔꯤꯁꯦ ꯑꯗ ꯇꯨꯔꯦꯟꯁꯤꯗꯒꯤ ꯑꯗꯨꯝ ꯏꯊꯩ ꯂꯧꯈꯣꯡꯁꯦ ꯐꯖꯅ ꯐꯖꯅ ꯁꯦꯝꯕꯤꯔꯕ ꯍꯥꯏꯗꯤ ꯄꯥꯏꯞ ꯐꯨꯝꯗꯅ ꯈꯣꯠꯇꯅ ꯑꯗꯨ ꯑꯣꯏꯇꯥꯔꯒꯗꯤ ꯗꯕꯜ ꯀ꯭ꯔꯣꯞꯄꯤꯡꯁꯦ ꯑꯗꯨꯝ ꯌꯥꯅꯦꯕꯀꯣ ꯍꯥꯏꯗꯤ ꯀꯥꯂꯦꯟ ꯅꯤꯡꯊꯝꯊ ꯁꯥꯕ ꯏꯁꯤꯡ ꯈꯔ ꯈꯔ ꯀꯪꯕꯗꯣꯏꯗꯨꯗ ꯏꯁꯤꯡ ꯆꯥꯏꯗꯗꯤ ꯄꯥꯝꯕꯤ ꯀꯔꯝꯕ ꯄꯥꯝꯕꯤꯅ ꯍꯧ ꯉꯝꯗꯣꯏꯗꯨ ꯅꯠꯇ꯭ꯔꯥ ꯑ ꯃꯣꯏꯅ ꯑꯗꯨ ꯑꯩꯒꯤ ꯏꯁꯩꯊ ꯂꯧꯈꯣꯡ ꯐꯖꯅ ꯁꯦꯝꯃꯕ ꯐꯨꯝ ꯐꯨꯝꯗꯅ ꯑꯗꯨ ꯑꯣꯏꯇꯥꯥꯔꯒꯗꯤ ꯑꯅꯤ ꯇꯧꯕ ꯑꯗꯨꯝ ꯌꯥꯅꯦꯕꯀꯣ ꯐꯖꯅ ꯑꯗꯨꯝ ꯀꯥꯟꯅꯅꯦꯕ ꯑꯩꯈꯣꯏ ꯂꯧꯕꯨꯛꯇꯤ ꯑꯗꯨꯝ ꯂꯣꯏ ꯂꯩꯅꯔꯤ ꯉꯥꯛꯇꯅꯤꯅ ꯑꯩꯈꯣꯏꯒꯤꯅ ꯑꯗꯨꯗꯤ ꯂꯥꯛꯗꯅ ꯃꯤꯒꯤ ꯏꯁꯤꯡꯐꯧꯗ ꯃꯔ ꯆꯥꯡ ꯅꯥꯏꯅ ꯄꯤ ꯉꯝꯗ꯭ꯔꯦ ꯇꯤ ꯄꯥꯏ ꯄꯥꯎ ꯑꯗꯨꯗꯤ ꯑꯣꯂꯕꯨ
ꯂꯧꯕꯨꯛꯇꯗꯤ ꯍꯣꯏ ꯑꯗ ꯖꯒꯥ ꯑꯇꯣꯞꯄ ꯎꯝ ꯑꯇꯣꯞꯄ ꯖꯒꯥ ꯃꯅꯤꯄꯨꯔꯒꯤ ꯇꯧꯕꯗꯤ ꯌꯥꯎꯗꯕ꯭ꯔꯥ ꯃꯁꯤꯒꯤ ꯊꯕꯛꯁꯦ
ꯏꯁꯤꯡꯁꯦ ꯏꯁꯤꯡꯁꯦ ꯑꯩ ꯍꯥꯏꯒꯕ ꯃꯣꯏ ꯐꯥꯝ ꯇꯣꯉꯥꯟꯅ ꯇꯧꯖꯕꯈꯩꯗꯤꯀꯣ ꯑꯗꯨꯝ ꯑꯗꯨꯒꯤ ꯄꯥꯏꯞꯀꯤꯁ ꯁꯤꯁꯇꯦꯝ ꯑꯃ ꯂꯩꯕꯗꯣ ꯊꯥꯗꯣꯛꯄꯤꯗꯣ ꯑꯗꯨꯝ ꯇꯧꯋꯦꯕ ꯃꯁꯥꯅ ꯇꯧꯖꯩꯑꯕ ꯑꯗꯨꯗꯤ ꯍꯥꯏꯗꯤ ꯊꯥꯗꯣꯛꯑꯒ ꯄꯨꯈ꯭ꯔꯤ ꯃꯅꯥꯛꯇ ꯑꯃꯒ ꯊꯝꯃꯒ ꯆꯤꯡꯉꯒ ꯇꯨꯂꯨꯅ ꯇꯧꯔꯒ ꯊꯥꯗꯣꯛꯄꯤꯁꯦ
ꯎꯝ
ꯁ ꯁꯨꯅꯦꯕ ꯑꯗꯨꯗꯤ ꯄꯥꯛ ꯁꯟꯅ ꯇꯧꯕꯗꯤ ꯇꯧꯗꯦꯕ ꯑꯗꯨꯒ ꯈꯣꯡ ꯅꯣꯡꯃ ꯑꯁꯨꯝ ꯅꯥꯀꯟ ꯑꯗꯒꯤ ꯁꯉꯥꯏꯊꯦꯜ ꯁꯣꯝ ꯅꯥꯀꯟꯗꯗꯤ ꯍꯪꯒꯥꯝꯁꯦ ꯑꯩꯈꯣꯏ ꯂꯧ ꯂꯣꯛꯄ ꯂꯣꯏꯔꯒ ꯑ ꯍꯪꯒꯥꯝꯁꯦ ꯍꯨꯟꯖꯤꯜꯂꯦꯕ
ꯊꯥꯎ ꯆꯥꯕꯤ ꯍꯪꯒꯥꯝꯗꯨꯔꯣ
ꯍꯣꯏ ꯍꯣꯏ ꯍꯣꯏ ꯍꯪꯒꯥꯝ ꯃꯄꯥꯟ ꯁꯥꯕꯗꯣ ꯑꯗꯨ ꯍꯨꯟꯖꯜꯂꯒ ꯃꯥꯔꯆ ꯃꯥꯔꯁ ꯍꯥꯏꯒꯗ꯭ꯔꯥ ꯐꯦꯕꯋꯥꯔꯤ ꯃꯥꯔꯁ ꯁ꯭ꯋꯥꯏꯗ ꯎꯠꯂꯣꯛꯀꯅꯦꯕ ꯃꯣꯏꯅ
ꯑꯥ
ꯃꯥꯔꯆ ꯑꯦꯄ꯭ꯔꯤꯜ ꯁ꯭ꯋꯥꯏꯗ ꯑꯗꯨ ꯃꯔꯨꯗꯣ ꯊꯥꯎ ꯁꯨꯡꯗꯣꯏꯅꯦꯕ
ꯑꯥ ꯅꯨꯃꯤꯠꯂꯩꯁꯨ ꯌꯥꯝ ꯊꯥꯅꯕ ꯑꯃ ꯃꯔꯅ ꯑꯃꯨꯛ ꯀ ꯆꯠꯂꯤꯅꯦ
ꯎꯝ ꯅꯨꯃꯤꯠꯂꯩꯁꯨ ꯊꯥꯎ ꯁꯨꯡꯅꯕ ꯑꯌꯥꯝꯕ ꯁꯤꯖꯤꯟꯅꯩ ꯍꯥꯏ ꯆꯥꯅꯕ ꯇꯧꯗꯦ ꯍꯥꯏ
ꯑꯥ ꯃꯅꯤꯄꯨꯔꯁꯦ ꯃꯅꯤꯄꯨꯔꯗ ꯑꯗꯨꯝ ꯑꯌꯥꯝꯕ ꯃꯥꯜꯂꯦꯕ ꯇꯧꯔꯤꯁꯤꯁꯨ
ꯎꯝ ꯌꯥꯏ ꯑꯗꯨ ꯇꯧꯕꯗꯣ
ꯁꯤꯒꯤ ꯍꯥꯟꯅꯗꯤ ꯁꯨꯝꯕꯒꯤ ꯅꯣꯂꯦꯖꯁꯦ ꯀꯌꯥ ꯀꯩꯅꯣ ꯇꯧꯔꯝꯗꯕꯅꯦ ꯑꯗ ꯍꯧꯖꯤꯛꯀꯥꯟꯗꯤ ꯃꯩꯇꯩ ꯃꯆꯥꯁꯤ ꯑꯗꯨꯝ ꯈꯔ ꯈꯗꯤ ꯀꯩꯅꯣꯁꯦ ꯁꯤꯖꯤꯟꯅꯔꯦ ꯐꯅ ꯍꯥꯏꯕꯅꯤ ꯑꯩꯈꯣꯏ ꯃꯅꯤ ꯎꯄꯨꯗꯗꯤ ꯂꯝꯁꯦ ꯇꯝꯄꯥꯛꯀꯤ ꯂꯝꯁꯦ ꯄꯤꯁꯛ ꯄꯤꯛꯄꯅꯤꯗꯅ ꯆꯤꯡꯒꯤ ꯂꯝꯁꯤꯅ ꯁꯔꯨꯛ ꯃꯥꯄꯜꯃꯨꯛꯀꯤ ꯆꯥꯡ ꯆꯥꯎꯔꯤꯅꯦ ꯌꯦꯡꯉꯣ ꯑꯗꯨꯗ ꯆꯤꯡ ꯍꯗꯔ ꯀꯔꯤꯝꯇ ꯊꯥꯕ ꯈꯣꯠꯄꯁ ꯌꯥꯗ꯭ꯔꯕ꯭ꯔꯥ
ꯑꯗꯣ ꯆꯤꯡꯗ ꯊꯥꯕ ꯍꯥꯏꯁꯦ ꯀꯩꯅꯣꯅꯦ ꯑꯩꯈꯣꯏ ꯆꯤꯡ ꯊꯥ ꯊꯕ ꯑꯗꯨꯗꯤ ꯑꯩꯈꯣꯏ ꯃꯍꯧꯁꯥꯒꯤ ꯀꯩꯅꯣꯁꯦ ꯂꯣꯏ ꯊꯨꯒꯥꯏꯔꯅꯦꯕ ꯑꯥ ꯑꯗꯨ ꯃꯍꯨꯠꯇ ꯑꯩꯈꯣꯏꯅ ꯊꯥꯕ ꯌꯥꯕ ꯍꯥꯏꯇꯥꯔꯗꯤ ꯈꯪꯗꯦꯅꯤ ꯀꯩꯒꯨꯝꯕ ꯑꯩꯈꯣꯏ ꯑꯩꯅ ꯎ ꯑꯃ ꯌꯥꯟꯊꯠꯂꯒꯁꯨ ꯊꯥꯏ ꯊꯥꯏ ꯎꯒ ꯌꯥꯟꯊꯠꯂꯒꯁꯨ ꯎ ꯑꯃꯗ ꯊꯥꯖꯟꯕꯤꯔꯝꯕ ꯈꯣꯠꯄ ꯈꯨꯝꯕ ꯁꯨꯝꯕ ꯈꯔ ꯇꯧꯔꯒꯗꯤꯀꯣ ꯀꯥꯟꯅ ꯀꯥꯟꯅꯕ ꯄꯥꯝꯕꯤ ꯃꯌꯥꯝ ꯑꯃ ꯑꯩꯈꯣꯏꯅ ꯂꯧꯕ ꯌꯥꯏꯌꯦꯑꯕꯀꯣ ꯃꯅꯥ ꯃꯁꯤꯡ ꯍꯥꯏꯗꯤ ꯆꯤꯡꯁꯤꯗ ꯂꯩꯔꯤꯕꯁꯦ ꯖꯒꯠꯀꯤ ꯃꯅꯥ ꯃꯁꯤꯡꯅ ꯖꯥꯠꯇꯨꯉꯩ ꯍꯧꯔꯝꯃꯗꯕꯅꯤ
ꯑꯩꯈꯣꯏꯅ ꯈꯪꯗꯕꯗ ꯑꯃ ꯑꯃ ꯌꯥꯎꯔꯤ ꯄꯝꯗ
ꯑꯗꯨ ꯃꯌꯥꯝꯗꯣ ꯑꯝꯇ ꯀꯅꯥꯝ ꯆꯠꯂꯒ ꯍꯤꯨꯕ ꯊꯤꯔꯨꯕ ꯉꯝꯕ ꯅꯠꯇ꯭ꯔꯦꯕ
ꯉꯝꯗꯦ ꯉꯝꯗꯦ ꯍꯧꯥꯎꯗꯤꯅꯤ ꯂꯣꯏꯅ
ꯑꯗꯨꯅꯤꯗ ꯇꯧꯒꯦ ꯍꯥꯏꯕꯨꯗꯤ ꯂꯣꯏ ꯌꯥꯕ
ꯍꯅꯤ
ꯑꯗꯣ ꯉꯝꯗꯦꯗꯅ ꯀꯅꯥꯝꯇ ꯑꯗꯨꯃꯥꯏꯅ ꯇꯧꯔꯨꯕꯗꯤ
ꯊꯕꯛ ꯑꯃ ꯇꯧꯕꯁꯦ ꯑꯔꯥꯏꯕꯗꯤ ꯅꯠꯇꯦꯗꯅ
ꯃꯥꯅꯦ ꯃꯥꯅꯦ
ꯎ ꯄꯨꯗ ꯑꯃꯨꯛ ꯏꯟꯗꯤꯌꯥꯗꯪꯨꯛ ꯇꯤꯜꯂꯨꯔꯕꯅꯤꯅ ꯋꯥꯔꯤꯅꯤ ꯑꯁꯣꯝꯗꯒꯤ ꯑꯌꯥꯝꯕ ꯄꯣꯠꯊꯣꯛꯁꯦ ꯗꯤꯄꯦꯟ ꯇꯧꯔꯦ
ꯎꯝ
ꯊꯥꯏꯅ ꯅꯤꯡꯊꯧ ꯂꯩꯔꯤꯉꯩ ꯃꯇꯝ ꯏꯟꯗꯤꯌꯥꯒ ꯄꯨꯟꯗ꯭ꯔꯤꯉꯩ ꯃꯇꯝꯒꯤꯗ ꯁꯤꯗ ꯑꯗꯨꯝ ꯊꯣꯛꯆꯕ ꯊꯨꯝ ꯊꯣꯛꯑꯝꯃꯤ ꯍꯥꯏꯔꯤꯅꯤ
ꯊꯣꯛꯑꯝꯃꯤꯅꯤ ꯊꯣꯡꯑꯝꯃꯤꯅꯤ ꯊꯨꯝ ꯊꯣꯛꯏꯅꯤ ꯎꯝ ꯆꯤꯅꯤ ꯊꯣꯛꯏꯅꯤ ꯎꯝ ꯀꯩꯅꯣꯅꯦ ꯂꯣꯏꯅꯃꯛ ꯐꯪꯖꯔꯤꯅꯦ ꯀꯩꯅꯣ
ꯃꯥꯅꯦ ꯑꯩꯈꯣꯏꯒꯤꯁꯨ ꯍꯤꯡꯖꯅꯕ ꯑꯗꯨꯝ
ꯑꯗꯣ ꯄꯣꯠꯇꯨꯒꯤ ꯕꯂ ꯁꯨ ꯌꯥꯝꯜꯂꯦ ꯃꯒꯨꯟ ꯋꯥꯡꯉꯦ ꯃꯇꯝꯗꯨꯗ ꯁꯦꯝꯕ ꯁꯥꯕꯁꯦ ꯍꯥꯏꯗꯤ ꯀꯩ ꯍꯥꯏꯥꯏꯒꯦ ꯁꯤꯃꯦꯟ ꯁꯥꯕꯗꯣ
ꯀꯣꯅꯨꯡꯒꯤꯁꯨ ꯁꯤꯃꯦꯟꯒ ꯀꯣꯅꯨꯡꯒꯤ ꯑꯩꯈꯣꯏꯒꯤ
ꯁꯁꯤ
ꯅꯃꯦꯒ ꯍꯥꯏꯗꯣ
ꯑ
ꯑꯉꯥꯡ ꯂꯥꯛꯏꯕ꯭ꯔꯣ
ꯑꯉꯥꯡ ꯂꯥꯛꯑꯦ ꯀꯩꯅꯣꯝ ꯁꯦꯠꯄꯤꯌꯣ ꯍꯥꯏꯕ ꯌꯨꯝ ꯍꯟꯖꯜꯂꯕꯣ ꯦ ꯍꯦ
ꯁꯤꯎ ꯁ ꯇꯧ ꯆꯂꯑꯦ ꯑꯗꯨ
ꯑꯦ ꯍꯥꯟꯗꯦ ꯏ ꯍꯥꯟꯗꯦꯦ ꯁꯤ ꯄ ꯎꯝ ꯍ ꯍꯣ ꯍꯣ ꯍ
ꯃꯅꯤꯄꯗꯒꯤ ꯂꯣꯏ ꯊꯣꯛꯆꯔꯒ ꯃꯅꯤꯄꯨꯔꯗꯒꯤ ꯂꯣꯏ ꯊꯣꯛꯆꯔꯒꯗꯤ ꯍꯧꯖꯤꯛꯇꯤ ꯑꯃꯨꯛ ꯃꯤꯁꯦ ꯑꯗꯨꯛꯀꯤ ꯃꯇꯤꯛ ꯂꯥꯛꯀꯨꯝꯕꯅꯤ ꯀꯨꯟꯃꯉꯥ
ꯄ
ꯑꯗꯨꯗꯨꯅ ꯑꯗꯨꯒꯤ ꯆꯥꯅꯅꯕꯣꯟꯅꯔ ꯀꯣꯟꯅꯔꯛꯔꯣꯏꯕ ꯑꯩꯈꯣꯏ ꯃꯅꯤꯄꯨꯔ ꯈꯛꯇꯒꯤ
ꯎꯝ ꯎꯁꯦ
ꯑꯗꯨꯝ ꯃꯄꯥꯟꯂꯣꯝꯗꯒꯤ ꯑꯗꯨꯝ ꯃꯈꯥ ꯄꯣꯔꯛꯄꯅꯦꯕ ꯇꯧꯔꯤꯁꯦ ꯑꯗꯣ ꯑꯩꯈꯣꯏ ꯈꯛꯇꯪ ꯂꯩꯩꯕ ꯑꯣꯏꯇꯥꯔꯗꯤ ꯁꯨꯃꯥꯏꯅ ꯁꯨ ꯃꯤꯁꯦ ꯌꯥꯝꯃꯣꯏꯗ
ꯇꯈꯤ ꯃꯥꯅꯦ ꯃꯥꯅꯦꯈꯣ ꯎꯝ
ꯑꯣꯏꯔꯒꯗꯤ ꯀꯩꯁꯨ ꯋꯥ ꯑꯣꯏꯔꯣꯏꯕ ꯉ ꯉꯝꯅꯕ ꯑꯗꯨꯝ ꯍꯣꯠꯅ ꯑꯗꯨꯅꯦꯕ
ꯍꯣꯏ
ꯍꯣꯠꯅꯗꯣꯔꯤꯕꯅꯦꯕ ꯐꯖꯒꯦꯔꯥ ꯊꯤꯒꯦꯔꯥ ꯍꯥꯎꯒꯦꯔꯥ ꯍꯥꯎꯔꯣꯏꯒꯦꯔꯥ ꯑꯗꯨꯝ ꯏꯁꯥ ꯏꯁꯥꯒꯤ ꯉꯝꯅꯕ ꯇꯣꯉꯥꯟ ꯆꯥꯔꯗꯤ ꯍꯤꯡꯕ ꯉꯝꯅꯕ ꯑꯗꯨꯝ ꯇꯧꯋꯦꯗꯣ ꯐꯦꯃꯤꯂꯤ ꯑꯃꯒꯤ ꯅꯠꯇ꯭ꯔꯥ
ꯅꯦ ꯇꯧꯗꯣꯏꯅꯦꯅꯦ
ꯏꯅꯥ ꯈꯨꯟꯕꯅ ꯏꯅꯥ ꯈꯨꯟꯕꯒꯤ ꯃꯣꯏ ꯉꯝꯖꯕ ꯂꯦꯕꯦꯜꯗ ꯍꯣꯠꯅꯖꯔꯦ ꯂꯥꯏꯔꯕꯅ ꯂꯥꯏꯔꯕꯒꯤ ꯑꯗꯨꯝ ꯍꯤꯡꯕꯗꯤ ꯆꯞ ꯃꯥꯟꯅꯩ ꯄꯨꯟꯁꯤꯒꯤ ꯃꯍꯤꯡꯗꯤ ꯆꯞ ꯃꯥꯟꯅꯩꯗꯅ ꯑꯩ ꯅꯣꯡꯉꯥꯜꯂꯒ ꯇꯨꯝꯕ ꯆꯥꯕ ꯍꯤꯞꯄ ꯁꯤꯗꯤ ꯂꯣꯏꯅ ꯏꯅꯥ ꯈꯨꯨꯝꯕꯗ ꯂꯥꯏꯔꯁꯨ ꯇꯧꯗꯣꯔꯤ ꯉꯥꯛꯇꯅꯦ ꯈꯤꯇꯪ ꯈꯦꯠꯅꯔꯤꯕ ꯑꯩꯕꯨ ꯌꯨꯝ ꯐꯖꯕ ꯂꯩꯕ ꯒꯥꯔꯤ ꯐꯖꯕ ꯇꯣꯡꯕ ꯍꯥ ꯑꯗꯨ ꯃꯉꯥꯏꯌꯦꯕ ꯅꯠꯇ꯭ꯔꯣ ꯆꯥꯕ ꯊꯛꯄꯗ
ꯈꯦꯠꯅꯕ ꯃꯉꯥꯏꯔꯦ
ꯑꯗꯨ ꯅꯕꯨ ꯅꯨꯡꯉꯥꯏꯗꯨꯏ ꯃꯥꯂꯦꯗ ꯑꯩ ꯋꯥꯈꯟꯗꯗꯤ꯫
ꯑꯩꯒꯤ ꯐꯣꯟ ꯑꯃ ꯂꯥꯛꯑ ꯑꯝꯇ ꯄꯥꯏꯈꯛꯀꯦ ꯎꯝ ꯎ